ꯑ ꯇꯥꯏꯀꯣ ꯀꯩꯗꯧꯔꯤꯒꯦ ꯀꯩꯗꯧꯔꯤꯕꯅꯣ
ꯐꯃꯨꯡꯗ ꯑ ꯏꯦ
ꯅꯨꯡꯉꯥꯏꯅꯦ ꯑꯩꯈꯣꯏꯗꯤ ꯐꯃꯨꯡꯗ ꯂꯩꯕ ꯐꯪꯗ꯭ꯔꯦ ꯍꯧꯖꯤꯛꯁꯦ ꯊꯕꯛ ꯌꯥꯝꯃꯦ ꯅꯣꯏꯅ ꯆꯥꯔꯣ
ꯑꯥ
ꯀꯟꯅ ꯀꯟꯅ ꯂꯥꯎꯔꯤꯌꯦ ꯑꯣ
ꯏꯆꯥ ꯅꯨꯨꯄꯤꯗꯣ ꯃꯃꯤ ꯍꯥꯏꯔꯝꯃꯒ ꯕꯥꯕ ꯃ ꯆꯈ꯭ꯔꯦ ꯑꯩꯅ ꯀꯣꯛꯇꯣ ꯈꯠꯈꯤꯦ ꯇꯧꯕꯤꯕ ꯕꯥꯏ ꯍꯥꯏꯔꯤ ꯆ
ꯅꯨꯡꯁꯤꯃꯜꯂꯦꯗ ꯑꯉꯥꯡꯁꯤꯡꯁꯤꯁꯨ ꯀꯣ
ꯅꯦ ꯏꯆꯥꯅꯨꯄꯤꯁꯦ ꯅꯦꯛꯁ ꯏꯌꯥꯔꯗꯗꯤ ꯁ꯭ꯀꯨꯜ ꯆꯠꯄ ꯌꯥꯔꯅꯤ
ꯍꯣꯏꯅꯦ ꯌꯥꯔꯅꯤ ꯆꯍꯤ
ꯊꯨ ꯊꯨꯅ ꯆꯥꯎꯏꯅꯦ
ꯎꯝ ꯆꯍꯤ ꯑꯍꯨꯝ ꯐꯥꯔꯕꯏ ꯐꯥꯗ꯭ꯔꯤꯀꯣ
ꯐꯥꯗ꯭ꯔꯤ ꯐꯥꯗ꯭ꯔꯤ ꯆꯍꯤ ꯑꯅꯤ ꯃꯈꯥꯏ ꯍꯦꯜꯂꯛꯑꯦꯅꯦ ꯃꯔꯣꯟꯗꯤ ꯐꯖꯅ ꯃꯔꯣꯟꯗꯤ ꯐꯖꯅ ꯊꯣꯛ ꯇ꯭ꯔꯦꯗ ꯍꯧꯖꯤꯛ ꯐꯥꯎꯗꯤ ꯌꯥꯝꯅꯗꯤ ꯊꯣꯛꯇ꯭ꯔꯤꯗ
ꯑꯣ ꯃꯔꯔ ꯐꯖꯅ ꯊꯣꯛꯇ꯭ꯔꯁꯨ ꯁꯤꯡꯗꯤ ꯁꯤꯡꯕ ꯃꯥꯜꯂꯦ ꯃꯁ ꯑꯉꯥꯡꯁꯦ ꯐꯖꯅ ꯁꯤꯡꯕ ꯃꯥꯜꯂꯦ
ꯑ ꯁꯤꯡꯉꯦ ꯁꯤꯡꯉꯦ ꯃꯆꯦ ꯑꯅꯤꯗꯤ ꯃꯆꯦꯒ ꯃꯌꯥꯝꯗꯤꯗꯤꯉꯦ ꯁꯤꯡꯉꯦ
ꯎꯝ ꯎꯝ ꯌꯥꯏꯃ ꯌꯥꯏꯃ ꯑꯣꯏꯒꯗꯧꯔꯥ ꯑꯇꯣꯝꯕꯤ ꯑꯣꯏꯒꯗꯧꯕ꯭ꯔꯥ ꯃꯥꯁꯦ
ꯎ ꯇꯝꯕꯤ ꯍꯔꯒ ꯍꯦ
ꯑꯗꯁꯨ ꯌꯥꯏ
ꯅꯣꯏꯣꯏ ꯍꯦꯔꯣꯗ ꯍꯧꯁꯤ ꯀꯥꯥꯁꯦ ꯅꯣꯏꯒꯤ ꯍꯦꯔꯣꯗꯤ ꯅꯨꯡꯉꯥꯏꯔꯤꯕ꯭ꯔꯥ
ꯑꯥꯎ ꯅꯨꯡꯉꯥꯏꯔꯤꯌꯦꯦ ꯃꯥꯁꯨ ꯌꯨꯝꯗ ꯑꯝꯇ ꯂꯩꯇꯦꯅꯦ ꯆꯠꯊꯣꯛꯄ ꯑꯁꯤꯅ
ꯎ ꯀꯥꯔ ꯐꯖꯕꯗꯣ ꯀꯥꯔ ꯐꯖ ꯐꯖꯕꯗꯣ ꯑꯅꯧ ꯑꯅꯧꯕ ꯇꯣꯡꯉꯒ ꯆꯠꯂ ꯂꯩꯕ ꯃꯥꯜꯂꯦꯅꯦ
ꯑꯁꯁ ꯈꯪꯗ꯭ꯔꯦꯗ ꯀꯥꯔꯕꯨꯗꯤ ꯄꯪꯊꯧ ꯊꯧꯗꯦꯗ
ꯎꯝ
ꯊꯧꯗ꯭ꯔꯁꯨ ꯊꯣꯛꯅꯤꯡꯉꯥꯏ ꯂꯩꯕꯅꯤꯅ ꯑꯗꯨꯝ ꯊꯧꯗ꯭ꯔꯁꯨ ꯑꯗꯨꯝ ꯆꯠꯂꯒ ꯂꯩꯌꯦ ꯃꯥꯗꯤ ꯎꯄꯥꯏ ꯂꯩꯇ꯭ꯔꯦ ꯊꯕꯛ ꯌꯥꯝꯕꯅꯤꯅ
ꯑꯩꯅ ꯇꯥꯕꯗꯤ ꯀꯥꯔꯁꯨ ꯐꯖ ꯐꯖꯕ ꯊꯧꯋꯦꯗ
ꯍꯥꯎ ꯐꯖ
ꯍꯣꯟꯗꯥ ꯁꯤꯇꯤ ꯁ꯭ꯋꯤꯐ ꯊꯧ ꯂꯣꯏꯔꯒ ꯑꯃꯨꯛ ꯍꯣꯟꯟꯗꯥ ꯁꯤꯇꯤ ꯇꯧꯔ ꯂꯩꯌꯦꯦ ꯍꯟꯗꯛꯇꯤ ꯀꯔꯝꯕ ꯃꯆꯨꯅ ꯊꯧꯑꯣꯏꯗꯨꯕꯣ
ꯍꯟꯗꯛꯀꯤꯁꯦ ꯑꯉꯧꯕꯅꯦ
ꯑꯉꯧꯕꯗꯣ ꯅꯪꯒꯤ ꯀꯥꯔ ꯃꯃꯤꯡ ꯇꯧꯈ꯭ꯔꯔꯤꯑꯕ
ꯁꯋꯦꯞ ꯁ꯭ꯔꯤꯞ ꯐꯌꯦ
ꯁ꯭ꯏꯐ ꯑ ꯁ꯭ꯋꯐꯅꯤꯀꯣ
ꯑ ꯁꯋꯤꯐꯅꯦ ꯑꯗꯣ ꯑꯗꯨꯝ ꯍꯧꯔꯒ ꯂꯩꯌꯦ ꯆꯍꯤ ꯌꯥꯝ ꯆꯍꯤ ꯑꯅꯤ ꯑꯍꯨꯝꯃꯛ ꯇꯤ ꯑꯣꯏꯈ꯭ꯔꯦ ꯑꯩꯈꯣꯏ ꯂꯩꯕꯁꯦ ꯑꯗꯨꯗꯒꯤꯅ ꯑꯇꯣꯞꯄꯗꯤ ꯂꯧꯈꯤꯗ꯭ꯔꯦ ꯑꯁꯤ ꯈꯛꯇ ꯑꯣꯏꯔꯦ
ꯑꯥ ꯑꯗꯨꯑꯣ ꯑꯣꯏꯗꯤ ꯆꯍꯤ ꯑꯃꯗ ꯀꯥꯔ ꯑꯍꯨꯝ ꯁꯤꯟꯗꯅ ꯐꯔꯦ ꯐꯔꯦ
ꯑꯦ
ꯎ
ꯀꯥꯔ ꯑꯃꯅ ꯆꯍꯤ ꯑꯍꯨꯝ ꯍꯥꯏꯕꯅꯤꯗ
ꯑ ꯎꯝ
ꯆꯍꯤ ꯑꯍꯨꯝ ꯐꯥꯔꯦꯕ ꯑꯩꯈꯣꯏꯅ ꯁꯤꯦ ꯊꯧꯔꯤꯁꯦ ꯍꯧꯖꯤꯛꯇꯤ ꯎꯄꯥꯏ ꯂꯩꯇ꯭ꯔꯦ ꯃꯤꯅꯁꯨ ꯂꯧꯕꯤꯗ꯭ꯔꯦ ꯑꯅꯧꯕ ꯂꯧꯒꯦꯁꯨ ꯌꯥꯗ꯭ꯔꯦ ꯉꯝꯗ꯭ꯔꯦ ꯀꯥꯏ ꯂꯩꯇꯦꯅꯦ
ꯀꯥꯔꯕꯨ ꯃꯤ ꯑꯃꯅ ꯑꯃꯐꯥꯎ ꯊꯧꯕ ꯉꯝꯗꯦ ꯅꯣꯏꯅ ꯑꯍꯨꯝ ꯑꯍꯨꯝ ꯊꯧꯁꯤꯜꯂꯦ ꯗꯤꯖꯟ ꯗꯤꯖꯥꯏꯟ ꯗꯤꯖꯥꯏꯟ ꯇꯧꯁꯤꯂ
ꯑꯗꯨꯁꯨ ꯑꯅꯤ ꯁꯨꯕ ꯉꯥꯛꯇꯅꯦꯍꯦ
ꯀꯜꯁꯨ ꯀꯥꯏꯗꯦ ꯀꯔꯤꯁꯨ ꯀꯥꯏꯗꯦ ꯅꯣꯏꯗꯤ ꯑꯗꯨꯗ ꯂꯧ ꯎꯗꯕ꯭ꯔꯣ
ꯎꯗꯦꯗ ꯂꯧ ꯎꯕ ꯉꯝꯃꯣꯏ ꯑꯩꯈꯣꯏ ꯆꯠꯄ ꯐꯥꯎ ꯅꯪꯗ꯭ꯔꯤꯕꯁꯤ ꯁꯤꯗ ꯂꯧ ꯎꯕ ꯍꯥꯏꯔ ꯀꯩꯅꯣꯗ ꯄꯣꯠ ꯅꯠꯇ꯭ꯔꯦ
ꯑꯩꯈꯣꯏꯗꯤ ꯂꯧꯅꯤꯡꯤꯡꯕ ꯂꯣꯏꯔꯦ ꯉꯔꯥꯡꯗꯣ
ꯎꯝ ꯂ ꯎꯕ ꯃꯤꯁꯤꯗꯤ ꯍꯥꯏꯌꯣ ꯍꯥꯏꯌꯣ ꯀꯔꯤ ꯍꯥꯏꯕ
ꯑꯩꯈꯣꯏꯗ ꯂꯧꯔꯤꯉꯨꯕꯒꯤ ꯐꯩ ꯣꯡ ꯐꯩꯕꯥꯛ ꯑꯅꯤ ꯆꯣꯡꯊꯣꯛꯄꯒꯤ ꯍꯧꯖꯤꯛ ꯌꯥꯝꯅ ꯋꯥꯔꯤꯕꯅꯦ
ꯑꯣꯏꯔꯝꯒꯅꯤ ꯍꯣꯏ ꯌꯥꯝ ꯋꯥꯔꯝꯒꯅꯤ ꯉꯔꯥꯡ ꯈꯛꯇ ꯑꯣꯏꯔꯝꯒꯅꯤꯅ ꯆꯠꯂꯨꯕ
ꯎꯝ ꯂꯧꯗꯤ ꯑꯩꯒꯤ ꯑꯩꯒꯤ ꯂꯧꯗꯨꯣ ꯈꯛꯅꯦꯗ ꯀꯩꯗꯤ ꯆꯠꯄ ꯉꯝꯗꯦꯗ ꯀꯥꯏꯗꯣꯏꯅꯣ
ꯎꯝ ꯑꯗꯨꯅꯦ ꯉꯔꯥꯡꯈꯛ ꯇ ꯆꯠꯂꯨꯕꯗꯣ ꯑꯍꯥꯟꯕꯁꯨ ꯑꯣꯏꯕ ꯑꯔꯣꯏꯕ ꯑꯣꯏꯕ ꯑꯣꯏꯔꯝꯒꯅꯤ ꯀꯌꯥꯅꯣ ꯂꯧꯗꯦ
ꯄꯨꯟꯁꯤꯗꯤ ꯁꯪꯒꯝ ꯑꯃꯒ ꯂꯧꯈꯥꯏ
ꯑꯥ
ꯗ ꯊꯔꯣꯏ ꯑꯦ ꯊꯔꯣꯏ ꯄꯨꯈꯠꯈꯤꯕꯅꯤꯅꯦ ꯐꯪꯕ꯭ꯔꯣ
ꯑꯥꯎ ꯐꯪꯉꯦ
ꯌꯧꯔꯛꯑꯕꯣ ꯃꯣꯏꯕꯣ
ꯌꯧꯔꯛꯑꯦ ꯌꯧꯔꯛꯑꯦ
ꯆꯔꯣꯏ ꯄꯨꯈꯠꯈꯤꯕꯗ ꯂꯧꯕꯨꯛꯀꯤ ꯊꯔꯣꯏꯅꯦ ꯌꯥꯝ ꯍꯥꯎꯕꯅꯦ ꯑꯗ ꯑꯩꯈꯣꯏꯒꯤ ꯊꯔꯣꯏꯗꯣ
ꯎꯝ
ꯑ ꯆꯂꯥꯡꯗ ꯅꯞꯄꯒ ꯂꯩꯕꯅꯦꯕ ꯂꯩꯕꯥꯛꯇ ꯂꯩꯕ ꯅꯠꯇꯦꯕ
ꯑꯣ ꯑꯣ ꯑꯣ
ꯑꯗꯨꯅ ꯃꯣꯏꯁꯤꯦ ꯀꯦꯡꯗꯦꯕ ꯆꯥꯕ ꯀꯥꯟꯗ ꯍꯥꯎꯗꯧꯕꯅꯤ ꯅꯣꯏꯔꯕꯅꯤ
ꯑꯣ
ꯑꯁ ꯈꯨꯜꯗꯗꯤ ꯌꯥꯝ ꯂꯩꯒꯅꯤ ꯑꯥ
ꯌꯥꯝꯕ꯭ꯔꯥ ꯊꯥꯔꯛꯈꯤꯕꯗꯣ
ꯑꯦ ꯌꯥꯝꯗꯤ ꯌꯥꯝꯗꯦ ꯑꯩꯈꯣꯏꯁꯨ ꯇꯪꯈꯥꯏ ꯃꯆꯥ ꯍꯧꯔꯦꯕ ꯉꯔꯥꯡ ꯇꯤꯟ ꯃꯈꯥꯏꯃꯨꯛ ꯈꯨꯂꯞꯅꯦꯕ
ꯎꯝ ꯎꯥ ꯑꯣ ꯑꯗꯨꯗꯤ ꯆꯥꯕ ꯐꯪꯂꯔꯅꯤꯅ ꯉꯁꯤꯗꯤ
ꯑꯦꯡꯉꯣ ꯌꯦꯡꯉꯣꯟ ꯁꯕ ꯐ ꯄꯨꯔ
ꯎꯝ ꯍꯥꯏꯗꯤ ꯀꯧꯇꯥ ꯊꯔꯣꯏ ꯀꯧꯇꯥ ꯑꯃꯗꯀꯣ
ꯎ
ꯃꯤ ꯃꯤ ꯇꯔꯦꯠ ꯅꯤꯄꯜ ꯑꯗꯨꯝ ꯆꯥꯕ ꯌꯥꯅꯉꯥꯏꯒꯤ ꯊꯣꯡꯉꯦ
ꯍ
ꯏꯃꯥꯅ ꯐꯖꯅ ꯊꯣꯡꯕꯅꯦ
ꯑꯩꯈꯣꯏꯅ ꯆꯨꯞꯄꯁꯤꯗꯤ ꯇꯔꯣꯅꯤꯐꯨ ꯃ ꯆ ꯄꯦꯅꯦ
ꯑꯃ ꯁꯤꯔꯦꯗꯥ ꯅꯦꯐꯨꯃꯨꯛꯇꯤ ꯑꯩꯗꯤ ꯉꯝꯖꯔꯔꯣꯏꯍꯦ
ꯑꯗꯨꯕꯨ ꯑ ꯑꯥꯗ ꯆꯠꯈꯤꯗꯦꯕ ꯆꯠꯈꯤꯕꯗꯨꯕꯨ ꯃꯣꯏ ꯑꯍꯨꯝꯔꯣ ꯑꯅꯤꯔꯣ
ꯑꯩꯗꯤ ꯈꯪꯗꯦꯕ
ꯀꯩꯅꯣꯗꯤ ꯑ ꯑꯩꯈꯣꯏ ꯏꯤꯡꯗꯣꯝ ꯆꯥꯗꯤ ꯃꯥ ꯃ ꯃꯤ ꯑꯥꯗ ꯂꯩꯍꯧꯒꯅꯤ ꯍꯥꯏꯕꯅꯦ
ꯑꯣ ꯑꯩ ꯆꯠꯂꯨꯗ꯭ꯔꯤꯌꯦ ꯑꯩ ꯈꯪꯗꯦ ꯑꯉꯥꯡꯁꯦ ꯇꯨꯝꯕꯗꯨꯗ ꯆꯠꯄ ꯅꯨꯡꯉꯥꯏꯔꯣꯏ ꯍꯥꯏꯅ ꯆꯠꯇ꯭ꯔꯤꯌꯦ ꯑꯩ ꯈꯪꯗꯦꯕꯣ ꯐꯣꯟꯕꯨꯗꯤ ꯇꯧꯔꯛ꯭ꯔꯃꯦ ꯍꯪꯁꯨ ꯍꯪꯗ꯭ꯔꯦ ꯑꯩ ꯍꯟꯗꯛꯁꯦ ꯊꯔꯣꯏ ꯊꯔꯣꯏꯒꯤ ꯃꯇꯝꯗꯤ ꯑꯣꯏꯔꯦꯀꯣ
ꯑꯁ ꯑꯩꯈꯣꯏ ꯂꯝꯗꯗꯤ ꯃꯇꯝ ꯂꯩꯇꯦ ꯊꯔꯣꯏꯒꯤꯗꯤ ꯊꯔꯣꯏꯗ ꯊꯔꯣꯢ ꯉꯥꯛꯇꯅꯦ ꯎꯝ
ꯑꯣ ꯑꯗꯨꯒꯤꯅꯦ
ꯄꯦꯛꯒꯄꯣꯗꯁꯨ ꯑ ꯊꯔꯣꯏ ꯑꯗꯨꯅ ꯍꯦꯟꯅ ꯑꯃꯨꯛ ꯂꯧꯔꯛꯈꯤ ꯊꯔꯣꯏ ꯍꯥꯎꯗꯧꯔꯤꯕꯅꯤ
ꯎꯝ
ꯑꯁ ꯂꯧꯕꯨꯛꯁꯨ ꯏꯁꯤꯡꯅ ꯏꯁꯤꯡꯅ ꯂꯣꯏꯔꯦ ꯅꯣꯡ ꯇꯥꯕꯤꯕꯒꯤ
ꯑꯣ ꯑꯣ ꯑꯣ ꯌꯥꯝ ꯐꯩꯌꯦ ꯑꯩꯈꯣꯏ ꯂꯩꯄꯥꯛꯁꯦꯀꯣ ꯅꯣꯡ ꯈꯔ ꯅꯣꯡ ꯈꯔ ꯆꯨꯕꯈꯛ ꯑꯗꯨꯨꯗ ꯂꯩꯕꯅꯦ ꯅꯨꯡꯁꯥ ꯊꯣꯔꯛ꯭ꯔꯗꯤ ꯄꯨꯝ ꯀꯥꯡ ꯏꯁꯤꯡ ꯂꯩꯇꯦ
ꯎꯝ
ꯑꯗꯨꯒꯤ ꯊꯔꯣꯏꯁꯨ ꯐꯖꯅ ꯂꯩꯇꯦ ꯆꯠꯄ ꯀꯥꯟꯗ ꯀꯧꯇꯥ ꯇꯪꯈꯥꯏꯒꯨꯝꯕ ꯑꯗꯨ ꯈꯛꯇꯅꯦ ꯄꯨꯔꯛꯂꯤꯁꯦ ꯊꯔꯣꯏ ꯈꯨꯟꯕ ꯆꯠꯄꯤꯁꯤꯡꯁꯦ
ꯇꯔꯨꯏꯒꯤ ꯋꯥꯔꯤꯁꯤꯗꯤ ꯄꯦꯜꯂꯦꯍꯦ
ꯆꯥꯅꯤꯡꯕꯒꯤ ꯆꯥꯕ ꯐꯪꯗ꯭ꯔꯁꯨ ꯑꯗꯨꯝ ꯋꯥꯔꯤ ꯁꯥꯕꯕꯨ ꯁꯥꯕꯁꯤꯕꯨ ꯌꯥꯝ ꯅꯨꯡꯉꯥꯏꯕ ꯅꯠꯇ꯭ꯔꯣ
ꯑꯦ ꯀꯥꯟꯁꯦ ꯔꯨꯃꯥꯔ ꯍꯧꯗꯤ ꯐꯣꯟ ꯇꯧꯔꯛ ꯇꯔꯣ
ꯑꯧ ꯃꯥꯒꯤ ꯅꯝꯕꯔꯁꯨ ꯈꯪꯗꯦꯗ ꯑꯩ
ꯎꯃꯥꯔꯗꯣ ꯏꯝꯐꯥꯜꯗꯀꯣ ꯎꯝ ꯑ ꯑꯥ ꯀꯔꯤꯕ ꯃꯥꯃꯤꯗ ꯐꯥꯟꯗ ꯑꯥ
ꯑꯍꯥꯟ ꯈꯣꯏꯒꯤ
ꯑꯣ ꯑꯣꯜ ꯑꯣꯜ ꯍꯣꯝ ꯍꯥꯏꯕ꯭ꯔꯥ ꯑꯣꯜ ꯑꯦꯖ ꯍꫭꯝꯔꯥ ꯑꯃꯥ ꯀꯩꯅꯣ ꯒꯤ ꯃꯥꯗꯔ ꯇꯦꯔꯦꯁꯥꯒꯤ ꯂꯩ ꯍꯥꯏꯅꯦ ꯑꯗꯨꯒꯤꯗ ꯊꯕꯛ ꯇꯧꯕꯒꯗꯤ ꯍꯥꯏꯔꯕꯗ ꯑꯣꯏ ꯌꯥꯝ ꯇꯧ ꯖꯥꯠꯂꯥ ꯇꯧꯍꯧꯗꯕ ꯖꯥꯠꯂꯥ ꯈꯪꯗꯦ
ꯑꯣ ꯍꯥꯏꯐꯦꯠ ꯍꯥꯏꯐꯦꯠꯗꯤ ꯇꯥꯏ ꯑꯩꯁꯨ
ꯇꯧꯒꯦ ꯍꯥꯏꯔꯁꯨ ꯌꯥꯏꯅ
ꯑꯣ
ꯌꯨꯝꯗ ꯐꯨꯔꯤ ꯂꯩꯗꯧꯁꯔꯛꯄꯨꯗꯤ ꯇꯧꯕꯅ ꯐꯩꯅꯦ
ꯍꯣꯏꯅꯦ ꯑꯗꯨꯅ ꯐꯩ ꯃꯄꯥꯟꯂꯣꯝꯗ ꯆꯠꯄ ꯍꯦꯟꯅꯗꯤ ꯑꯁꯤꯗ ꯂꯩꯔꯒ ꯆꯥꯕ ꯊꯛꯄ ꯂꯩꯔꯦ ꯀꯣ ꯑꯗꯨꯒ ꯁꯦꯟꯁꯨ ꯈꯔ ꯈꯔ ꯐꯪ ꯈ꯭ꯔꯦ ꯑꯗꯨꯅ ꯐꯩꯌꯦ ꯃꯄꯥꯟ ꯆꯠꯄ ꯍꯦꯟꯅꯗꯤ ꯃꯆꯥꯁꯤꯡꯁꯨ ꯑꯁꯤꯗ ꯂꯩ ꯃꯥꯅ ꯆꯠꯅꯤꯡꯕ ꯃꯇꯝꯗ ꯂꯥꯛꯅꯤꯡꯕ ꯃꯇꯝꯗ ꯑꯗꯨꯝ ꯂꯥꯛꯄꯁꯨ ꯌꯥꯏꯅ ꯃꯆꯥ ꯌꯦꯡꯕ ꯀꯅꯥꯅ ꯊꯤꯔꯛꯄ꯭ꯔꯥ
ꯃꯃꯥꯟꯅꯕꯤ ꯑꯃ ꯂꯩ ꯌꯥꯏꯌꯦꯦ
ꯑꯥ
ꯃꯃꯥꯟꯅꯄꯤ ꯂꯩꯌꯦ ꯑꯗ꯭ꯔꯦ ꯏꯁꯀꯤꯟ ꯀ꯭ꯂꯤꯅꯤꯛꯀꯤ ꯑꯃꯗꯤ ꯇꯧꯋꯦ ꯍꯥꯏꯕꯅꯤ ꯑꯗꯣ ꯑꯗꯨꯗꯕꯨꯗꯤ ꯁꯤꯗꯤꯁꯤꯅ ꯍꯦꯟꯅ ꯐꯥꯗꯧ ꯃꯥꯜꯂꯦ ꯄꯔ ꯃꯟꯊ ꯏꯟꯀ꯭ꯔꯤꯃꯦꯟꯁꯨ ꯍꯥꯞꯄꯤꯅꯦ ꯍꯥꯏꯌꯦ
ꯊꯕꯛ ꯍꯥꯏꯔꯤꯁꯤꯕ ꯀꯃꯥꯏꯅ ꯇꯧꯗꯣꯏꯅꯣꯀꯣ ꯃꯥꯗꯣ
ꯆꯨꯝꯅ ꯈꯇꯥ ꯆꯨꯝꯅ ꯈꯇꯥ ꯇꯥꯛꯀꯤꯟ ꯀꯤꯌꯥꯔ ꯇꯧꯗꯨꯕ ꯃꯂꯦ
ꯑꯣ ꯑꯗꯨꯗꯤ ꯍꯥꯏꯕꯗꯤ ꯁꯦꯕꯥꯁ ꯁꯦꯕꯤꯒꯨꯝꯕꯗꯤ ꯆꯪꯕ꯭ꯔꯥ ꯊꯕꯛꯁꯦ
ꯎꯝ
ꯁꯦꯕꯤ ꯁꯦꯕꯥꯒꯨꯝꯕꯗꯤ ꯇꯧꯕ ꯌꯥꯕ꯭ꯔꯥ ꯇꯧꯕ ꯇꯧꯕꯒꯤ ꯊꯕꯛꯔꯥ
ꯈꯪꯗꯦꯅꯦ ꯑꯩꯗꯤ ꯇꯧꯕ ꯊꯕꯛ ꯇꯧꯕ ꯃꯑꯣꯡꯗꯗꯤ ꯑꯩ ꯈꯪꯗꯦ
ꯑꯥ
ꯍꯥꯏꯗꯤ ꯀꯔꯤꯕꯨ ꯑꯣꯏꯔꯝꯅꯤꯒꯤꯅꯦ ꯑꯗꯨꯗ ꯕꯤ ꯁꯦꯕꯥ ꯈꯛꯀꯤ ꯑꯣꯏꯔꯝꯃꯅꯤ
ꯍꫭꯏꯅꯦ
ꯅꯆꯥ ꯑꯩꯈꯣꯏꯕꯨ ꯀꯔꯤ ꯀꯔꯤ ꯆꯥꯔꯤꯔꯣ
ꯑꯥ
ꯀꯔꯤ ꯀꯔꯤ ꯆꯥꯔꯤꯔꯣ ꯍꯧꯖꯤꯛꯄꯣ
ꯍꯧꯖꯤꯛꯇꯤ ꯑꯉꯥꯡꯁꯤꯡ ꯃꯤꯒꯤ ꯍꯧꯔꯒ ꯆꯥꯔꯤꯌꯦ
ꯑꯥ ꯂꯩꯀꯥꯏꯒꯤ ꯑꯉꯥꯡꯁꯤꯡꯁꯨ ꯂꯥꯛꯄ꯭ꯔꯥ
ꯇꯤꯕꯤ ꯌꯦꯡ ꯂꯩꯌꯦ
ꯅꯣꯏꯗꯤ ꯑꯉꯥꯡꯁꯤꯡ ꯁꯤꯡꯒ ꯂꯩꯀꯥꯏꯁꯤꯡꯒ ꯃꯌꯥꯝ ꯍꯧꯔꯒ ꯌꯥꯝ ꯅꯨꯡꯉꯥꯏꯅ ꯂꯩꯕ ꯃꯥꯜꯂꯦꯀꯣ
ꯅꯨꯡꯉꯥꯏꯅ ꯂꯩꯕ꯭ꯔꯥ ꯂꯩꯇꯕ꯭ꯔꯥ ꯇꯤꯚꯤ ꯌꯦꯡꯉꯒ ꯁꯤꯅꯦꯃꯥ ꯌꯦꯡꯉꯒ ꯇꯨꯃꯤꯟꯅ ꯂꯩꯅꯔꯤ
ꯌꯥꯝ ꯐꯩꯅꯦ ꯑꯩꯈꯣꯏꯗꯤ
ꯃꯪꯉꯦ ꯊꯕꯛ ꯁꯨꯐꯝ ꯂꯩꯇꯦ ꯁꯟꯗꯦꯅꯦ
ꯎꯝ ꯍꯣꯏꯅꯦ ꯅꯣꯡꯁꯨ ꯍꯥꯏꯐꯦꯠ ꯃꯥꯡꯉꯦ ꯑꯁꯤꯗꯁꯨ ꯐꯤ ꯁꯨꯕ ꯀꯀꯥ ꯀꯪꯗ꯭ꯔꯦ ꯅꯣꯡ ꯃꯥꯡꯃꯟꯗꯨꯅ
ꯎꯝ
ꯅꯣꯏꯗꯤ ꯐꯤ ꯁꯨꯗ꯭ꯔꯣ
ꯑꯥ
ꯅꯣꯏꯗꯤ ꯐꯤ ꯁꯨꯗ꯭ꯔꯣ ꯉꯁꯤꯗꯤ
ꯅꯣꯡꯃꯥꯡꯉꯦ ꯇꯥꯟꯅꯔ ꯁꯨꯗꯦ ꯑꯉꯥꯡꯁꯤꯡꯁꯨ ꯍꯌꯦꯡ ꯑꯦꯛꯖꯥꯝ ꯊꯥꯔꯒ ꯁꯝꯃꯔ ꯚꯦꯀꯦꯁꯟ ꯐꯪꯈꯤꯗꯧꯔꯦ
ꯑꯣ
ꯑ ꯐꯤꯁꯨꯨꯕꯗꯤ ꯌꯥꯏ ꯑꯗꯣ